ꯍꯜꯂꯣ꯫ ꯍꯜꯂꯣ꯫
ꯍꯜꯂꯣ꯫
ꯍꯜꯂꯣ꯫
ꯇꯥꯗ꯭ꯔꯕꯣ꯫
ꯅꯪꯒꯤ ꯃꯈꯣꯟꯗꯣ ꯌꯥꯝ ꯂꯣꯋꯦꯅꯦ ꯀꯔꯤ ꯇꯧꯖꯅꯣꯅꯦ
ꯌꯥꯝ ꯂꯌꯦ
ꯎꯝ ꯌꯥꯝ ꯂꯣ ꯑꯣꯏꯌꯦ
ꯈꯪꯗꯦ ꯑꯗꯨꯕꯨꯗꯤ
ꯑꯩꯒꯤ ꯃꯈꯣꯟꯗꯤ ꯁꯤꯡꯕ꯭ꯔꯣ ꯀꯃꯥꯏꯅ ꯇꯧꯒꯦ ꯅꯪꯒꯤ ꯃꯈꯣꯏꯗꯤ ꯌꯥꯝ ꯂꯣꯏꯌꯦ ꯑꯩ ꯇꯥꯕꯗꯣ ꯌꯥꯝ ꯋꯥꯏꯅꯦ
ꯌꯥꯝ ꯂꯣ ꯑꯣꯏꯕ꯭ꯔꯣ
ꯌꯥꯝ ꯂꯣ ꯑꯣꯏꯌꯦ ꯀꯔꯤ ꯇꯧꯖꯥꯅꯣꯅꯦ
ꯆꯥꯛ ꯌꯥꯝ ꯆꯥꯗꯕꯒꯤ
ꯏꯁꯄꯤꯀꯔ ꯀꯨꯝꯅ ꯕꯣꯂꯨꯝ ꯐꯨꯜ ꯍꯥꯞ꯭ꯔꯣꯅ
ꯍꯣꯏ ꯍꯥꯞꯅꯦ
ꯀꯔꯤ ꯇꯧꯖꯥꯠꯅꯣꯅꯦ ꯑꯗꯨꯑꯣꯗꯤ ꯍꯦꯠ ꯐꯣꯟꯒꯨꯝꯕ ꯌꯨꯁ ꯇꯧꯔꯣꯅ
ꯅꯧ ꯇꯧꯗꯦ
ꯀꯔꯤ ꯇꯧꯖꯗꯣꯏꯅꯣ ꯑꯗꯣ ꯎ ꯍꯥꯏꯕꯗꯤ ꯌꯥꯗꯤ ꯌꯥꯗꯣ ꯌꯥꯝ ꯂꯨꯑꯦ ꯉꯔꯥꯡꯒꯤ ꯃꯈꯣꯟ ꯑꯌꯥ ꯇꯥꯕꯗꯣ ꯌꯥꯝ ꯂꯨꯋꯦꯕ
ꯔꯃꯨꯅꯤꯍ ꯀꯩꯅꯣ ꯒ꯭ꯌꯥꯟ ꯇꯥꯔꯗꯤ ꯂꯣꯏꯔꯦ
ꯍ ꯍꯣꯏ ꯍꯣꯏ ꯌꯥꯏ ꯌꯥꯏ ꯑꯗꯨꯁꯨ
ꯀꯩꯗꯧꯔꯤꯅꯣ ꯆꯥꯛ ꯆꯥꯔꯕꯣ ꯊꯣꯡꯔꯤꯕꯣ
ꯆꯥꯛ ꯆꯥꯗ꯭ꯔꯤꯌꯦ ꯍꯧꯖꯤꯛꯅ ꯋꯥꯛꯀꯤꯡꯗ ꯍꯜꯂꯛꯄꯅꯦ
ꯄꯨꯕꯨꯀꯤꯡ ꯆꯠꯄ ꯆꯠꯄ ꯍꯜꯂꯛꯄ
ꯃꯥꯅꯦ
ꯑꯣ ꯔꯟꯅꯔꯣ
ꯍꯥ
ꯑꯟꯅ
ꯔꯟꯅꯔ ꯃꯥꯒꯗ ꯅꯠꯇꯦ ꯑꯗ
ꯈꯔꯗꯤ ꯃꯥꯟꯕ
ꯁꯨꯝ ꯈꯔ ꯐꯤꯖꯤꯀꯦꯜ ꯐꯤꯠꯅꯦꯁꯀꯤꯀꯣ
ꯍꯣꯏ
ꯑꯗꯨꯒꯤꯗꯥ
ꯑꯗꯨ ꯏꯝꯄ꯭ꯔꯨꯐꯗꯤꯤ ꯂꯥꯛꯄ꯭ꯔꯥ ꯑꯗꯨꯗꯤ
ꯏꯝꯄ꯭ꯔꯨꯚꯗꯤ ꯌꯥꯝ ꯂꯥꯛꯑꯦ
ꯋꯥꯀꯤꯡ ꯆꯥꯖꯕꯗꯣ
ꯁꯥꯏꯠ ꯏꯐꯦꯛ ꯁꯥꯏꯠ ꯏꯐꯦꯛ ꯂꯩꯒꯅꯤ
ꯍꯥ
ꯑꯗꯨ ꯆꯥꯗ꯭ꯔꯁꯨ ꯌꯥꯏ ꯍꯥꯏꯕ
ꯎꯝ ꯁꯔꯤ ꯇꯧꯔꯤꯒꯦ ꯅꯪꯗꯦ
ꯎꯝ ꯗ꯭ꯌꯨꯇꯤ ꯍꯜꯂꯛꯄꯗ ꯉꯥꯏꯔꯦ
ꯀꯔꯤ ꯗ꯭ꯌꯨꯇꯤ ꯇꯧꯖꯥꯗꯣꯅꯦ
ꯌꯥꯝ ꯀꯩꯅꯣ ꯏꯝꯄꯣꯔꯇꯦꯟ ꯇꯧꯕꯗꯨꯗꯤ
ꯀꯨꯀꯔ ꯈꯣꯡꯕ ꯃꯥꯜ ꯂꯩꯦꯅꯦ
ꯍꯣꯏ ꯑꯗꯨ ꯃꯊꯛꯇ ꯑꯩꯈꯣꯏꯒꯤ ꯅꯠꯇꯦ ꯍꯣꯏ ꯑꯩ ꯄꯜꯅꯤ ꯃꯅꯨꯡꯗꯨꯗꯤ ꯀꯩꯅꯣ ꯅꯨꯡꯉꯥꯏꯇꯦꯕ ꯅꯦꯠꯋꯥꯛ ꯅꯨꯡꯉꯥꯏꯇꯕ ꯎꯝ ꯃꯅꯨꯡꯗ ꯆꯪꯉꯒꯦ
ꯀꯔꯤ ꯊꯕꯛ ꯇꯧꯒꯦꯅ
ꯍꯥ
ꯀꯔꯤ ꯊꯕꯛ ꯇꯧꯕꯅꯣ
ꯊꯕꯛ ꯇꯧꯗꯦꯗ
ꯉꯁꯥꯏꯗꯤ ꯊꯕ ꯊꯕꯛꯇꯗꯒꯤ ꯍꯜꯂꯛꯑꯦ
ꯐꯥꯒꯤ ꯍꯥꯏꯕꯅꯦ
ꯐꯥꯒꯤ ꯍꯥꯏ ꯐꯥꯒꯤ ꯇꯧꯕ ꯍꯥꯏꯕ꯭ꯔꯣꯅꯦ ꯅꯪꯁꯨ
ꯍꯩꯕꯅꯦ ꯍꯣꯏ ꯌꯥꯝ ꯍꯩꯕꯅꯦ ꯐꯥꯒꯤ ꯇꯣ ꯑꯩꯈꯣꯏ ꯃꯤꯅꯦ ꯖꯣꯕꯀꯔꯅꯦ ꯀꯩꯅꯣ
ꯑꯆꯥꯆꯥ
ꯅꯪ ꯋꯥꯔꯤ ꯁꯨꯅꯕ ꯀꯩꯅꯣ ꯌꯥꯝ ꯍꯩꯌꯦ ꯑꯣ ꯅꯨꯡꯇꯤꯁꯦ ꯑꯗꯨꯝ ꯁꯨꯅꯕ꯭ꯔꯥ
ꯅ ꯑꯩ ꯅꯨꯡꯇꯤ ꯁꯥꯟꯅꯗꯦ ꯑꯩ ꯌꯥꯝ ꯔꯤꯒꯨꯂꯔ ꯑꯣꯏꯗꯦ
ꯅꯨꯡꯇꯤꯒꯤ ꯁꯥꯟꯅꯕ ꯃꯥꯜꯂꯦ
ꯍꯥꯏꯔꯣ ꯑꯩ ꯑꯩ ꯁꯤ ꯁꯤꯗ ꯁꯤ ꯑꯦꯄ꯭ꯂꯤꯀꯦꯁꯟ ꯋꯥꯔꯤ ꯁꯥꯗ꯭ꯔꯤꯉꯥꯏꯗꯤ ꯑꯩꯒꯤ ꯃꯦꯇꯦꯔꯤꯌꯣꯟꯗꯤ ꯌꯥꯕꯗꯤ ꯌꯥꯗꯕꯅꯤ ꯑꯗꯨ ꯃꯦꯇꯦꯔꯤꯜꯗꯤ ꯈꯔ ꯍꯧꯖꯤꯛꯇꯤ ꯈꯔ ꯐꯗꯤ ꯐꯖꯔꯦ ꯑꯩꯒꯤꯀꯣ
ꯏꯝꯄ꯭ꯔꯨꯚꯃꯦꯟ ꯂꯥꯛꯈ꯭ꯔꯦ
ꯏꯝꯄ꯭ꯔꯨꯚꯃꯦꯟꯗꯤ ꯂꯦꯚꯦꯜ ꯐꯣꯔꯗꯒꯤ ꯂꯦꯚꯦꯜ ꯁꯚꯦꯟꯒꯨꯝꯕ ꯌꯧꯔꯦ ꯍꯥꯏ
ꯑ ꯌꯥꯝ ꯐꯩꯅꯦ ꯑꯗꯨꯗꯤ ꯅꯪꯒꯤꯗꯃꯛꯇꯅꯦ ꯑꯗꯨꯗꯤ
ꯑꯗꯨꯒꯤ ꯈꯛꯇꯅꯦ ꯑꯩꯗꯤ ꯈꯔ ꯀꯥꯟꯅꯕ ꯐꯪꯕꯗꯣ
ꯌꯥꯔꯦꯗ ꯑꯍꯥꯎꯕꯁꯨ ꯀꯩꯅꯣ ꯆꯥꯕ ꯐꯪꯅꯤꯌꯦ ꯅꯣꯏꯗꯤ ꯑꯍꯥꯎꯕ ꯅꯪꯅ ꯀꯟꯅꯕꯗꯣ ꯃꯩꯇꯩꯂꯣꯟ ꯀꯩꯅꯣ ꯐꯖꯅ ꯍꯩꯕꯗꯨꯣ ꯅꯠꯇ꯭ꯔꯣ
ꯍꯣꯏ ꯍꯣꯏ ꯑꯗꯨ ꯀꯥꯅꯥꯕ ꯑꯗꯨꯒꯤꯅꯤ ꯑꯗꯨꯅ ꯌꯥꯝ ꯀꯥꯅꯥꯏꯕ ꯑꯩꯒꯤꯗꯤ ꯁꯨꯃꯥꯏꯅ ꯋꯥꯔꯤ ꯁꯥꯕ ꯐꯪꯉꯨꯗꯣ ꯅꯨꯄꯤꯕꯨꯁꯨ ꯋꯥꯔꯤ ꯁꯥꯕ ꯐꯪꯉꯦ ꯅꯨꯄꯤꯕꯨꯁꯨ ꯋꯥꯔꯤ ꯁꯥꯕ ꯐꯪꯉꯦ ꯑꯗꯨꯒ ꯃꯩꯇꯩꯣꯟꯁꯨ ꯈꯔ ꯏꯝꯄ꯭ꯔꯨꯚꯃꯦꯟ ꯂꯥꯛꯑꯦꯕꯀꯣ
ꯍꯣꯏ ꯑꯩꯗꯤ ꯃꯧꯅꯦ
ꯃꯥꯎꯅꯤꯕ ꯑꯗꯨꯗꯤ ꯃꯥꯎꯕꯨꯁꯨ ꯋꯥꯔꯤ ꯁꯥꯕ ꯐꯪꯉꯦ
ꯎꯃꯝꯃꯝꯃꯝ ꯑꯩꯒꯤ ꯏꯆꯥ ꯃꯔꯤ ꯃꯔꯤ ꯁꯨꯔꯦ ꯅꯨꯄꯤ ꯑꯃꯅꯤ ꯍꯣꯏ ꯅꯨꯄꯤ ꯑꯅꯤ ꯅꯨꯄꯥ ꯑꯅꯤ ꯗꯗꯥ ꯊꯕꯛ ꯆꯠꯈꯤꯑꯦ ꯃꯥ ꯂꯩꯔꯗꯤ ꯋꯥꯔꯤ ꯁꯨꯅꯕ ꯌꯥꯔꯣꯏꯕ
ꯀꯔꯤꯒꯤꯦ
ꯅꯨꯄꯥꯗ ꯑꯗꯨꯝ ꯋꯥꯔꯤ ꯁꯅꯕꯗ ꯅꯨꯡꯉꯥꯏꯕꯅꯦ
ꯏ ꯑꯩꯈꯣꯏꯈꯣꯏ ꯑꯩꯈꯣꯏ ꯑꯩꯈꯣꯏ ꯎ ꯌꯥꯗꯕ ꯋꯥꯔꯤ ꯁꯥꯕꯁꯨ ꯅꯠꯇꯦ ꯀꯔꯤꯒꯤ
ꯍꯥ
ꯑꯩꯈꯣꯏ ꯋꯥꯔꯤ ꯁꯥꯕꯗꯨꯁꯨꯝ ꯐ꯭ꯔꯦꯟꯅꯤ ꯁꯥꯟꯅꯕꯒꯤ ꯋꯥꯅꯤꯡ ꯑꯩꯈꯣꯏꯅ ꯃꯥꯅ ꯅꯪꯒꯤ ꯅꯨꯄꯥꯅ ꯁꯥꯎꯒꯗꯕ ꯋꯥꯔꯤ ꯁꯥꯕ ꯂꯩꯇꯦ
ꯇꯨꯠ ꯅꯣꯏꯗꯤ ꯅꯣꯏ ꯀ
ꯎꯁꯦ ꯌꯥꯝ ꯌꯥꯝ ꯁꯤ ꯌꯥꯝ ꯂꯩꯔꯕ ꯂꯩꯅꯦ ꯃꯥꯧꯁꯦ ꯌꯥꯝ ꯋꯥꯔꯤ ꯁꯥꯕ ꯐꯪꯉꯦꯅꯦ
ꯍꯣꯏ ꯌꯥꯝ ꯐꯩꯌꯦꯀꯣ
ꯅꯣꯏꯒꯨꯝꯅ ꯃꯥꯎ ꯃꯥꯎ ꯃꯥꯥꯎ ꯍꯥꯏꯌꯦꯦꯕꯀꯣ
ꯍꯣꯏ ꯑꯁꯦ ꯃꯗꯤ ꯑꯣꯏꯗꯕ
ꯈꯪꯗꯦ ꯑꯁꯦꯡꯕꯁꯨ ꯑꯣꯏꯔꯝꯃꯤ ꯌꯥꯏ ꯎ ꯃꯣꯏꯒꯤ ꯃꯈꯣꯟꯗꯣ ꯃꯣꯏ ꯚꯣꯏꯁꯇꯒꯤ ꯈꯪꯉꯦꯕ ꯑꯁꯤꯗꯣ ꯈꯔ ꯑꯉꯥꯡ ꯃꯥꯜꯂꯦ ꯁꯤꯗꯣ ꯈꯔ ꯑꯍꯥꯟ ꯃꯥꯜꯂꯦ ꯁꯤꯗꯤ ꯈꯔ ꯃꯧ ꯑꯣꯏꯜꯂ ꯃꯣꯏꯅ ꯋꯥꯔꯤ ꯁꯥꯕ ꯈ ꯋꯥꯔꯤ ꯁꯥꯕꯗꯣ ꯈꯔ ꯃꯦꯆꯣꯔ ꯈ ꯃꯦꯠꯆꯦ ꯑꯣꯏꯑꯦꯕꯀꯣ
ꯑꯩꯒꯤꯗꯤ ꯑꯩ
ꯑꯗꯨ ꯅꯪꯒꯤꯗꯤ ꯅꯪ ꯅꯪꯅ ꯍꯥꯏꯈ꯭ꯔꯦꯅ
ꯑꯂ ꯀꯩ ꯀꯩ ꯍꯥꯏꯕꯅꯣ ꯑꯩꯒꯤꯗꯤ
ꯑꯗꯨ ꯅꯪꯒꯤꯗꯤ ꯅꯪ ꯅꯪ ꯅꯪ ꯅꯁꯥꯅ ꯑꯩ ꯃꯎꯅꯤ ꯑꯩꯒꯤ ꯑꯉꯥꯡ ꯂꯩꯔ ꯑꯩ ꯏꯒꯤ ꯅꯨꯄꯥ ꯂꯩꯔꯦ ꯍꯥꯏꯈ꯭ꯔꯦ ꯑꯗꯨꯗꯒꯤ ꯀꯔꯤ ꯍꯥꯏꯔꯛ ꯍꯥꯏꯕꯅꯣ ꯑꯃꯨꯛ
ꯑꯩꯒꯤ ꯈꯣꯟꯖꯦꯜꯗꯣ ꯃꯧ ꯃꯥꯟꯕ꯭ꯔꯥ ꯍꯥꯏꯕ
ꯃꯕꯂꯦ
ꯃꯃꯂꯦ
ꯌꯥꯝ ꯃꯥꯜꯂꯦ ꯍꯣꯏ
ꯍꯣꯏ ꯆꯨꯝꯃꯦ
ꯐꯦꯃꯤꯂꯤꯗꯤ ꯆꯥꯎꯗꯤꯦ ꯆꯥꯎꯗꯣꯏ ꯃꯜꯂꯦ ꯑꯉꯥꯡ ꯑꯅꯤ ꯑꯅꯤꯒꯨꯝ ꯑꯍꯣꯡꯕ
ꯃꯔꯤ ꯃꯔꯤ ꯃꯔꯤ ꯃꯔꯤ ꯅꯨꯡꯇꯤꯒꯤ ꯄꯣꯛꯄ ꯑꯗꯨꯒꯤꯅꯦ
ꯍꯥ
ꯅꯨꯡꯇꯤꯒꯤ ꯑꯉꯥꯡ ꯄꯣꯛꯄ
ꯆꯥꯛ ꯇꯍꯦ ꯑꯗꯨꯗꯤ ꯅꯪꯉꯁꯦ
ꯇꯥꯕ ꯅꯨꯡꯉꯥꯏꯀꯣ
ꯍꯥꯥ
ꯋꯥꯔꯤꯁꯦ ꯅꯨꯡꯉꯥꯏꯕ
ꯎꯝ ꯍ ꯍ ꯃꯧꯒꯤ ꯋꯥꯔꯤꯁꯦ ꯅꯨꯡꯉꯥꯏꯗꯤ ꯅꯨꯡꯉꯥꯏ
ꯅꯪ ꯊꯕꯛ ꯆꯤꯟꯕ꯭ꯔꯣꯅꯦ ꯀꯩꯅꯣ ꯌꯥꯝ ꯕꯤꯖꯤ ꯑꯣꯏꯕ ꯃꯥꯜꯂꯦꯗ
ꯍꯧꯖꯤꯛꯔꯣ
ꯇꯥꯕ꯭ꯔꯣ ꯑꯩ ꯍꯥꯏꯁꯦ
ꯍꯥꯏꯔꯣꯅꯦ ꯑꯃꯨꯛ ꯐꯖꯅ ꯇꯥꯗꯦꯅꯦ ꯑꯃꯨꯛ ꯍꯥꯏꯕꯤꯔꯣꯑꯣ
ꯑꯣꯏꯕ꯭ꯔꯣ ꯊꯕꯛ ꯆꯤꯟꯕ ꯃꯥꯜꯂꯦ ꯍꯥꯏꯕ
ꯊꯕ ꯌꯥꯝ ꯌꯥꯝ ꯕꯤꯖꯤ ꯑꯣꯏꯕꯅꯦ ꯍꯣꯏ
ꯋꯥꯎ ꯀꯔꯤ ꯇꯧꯕꯒꯦ ꯕꯤ ꯕꯤꯖꯤ ꯑꯣꯏꯕ ꯃꯤꯅꯦ ꯕꯤ ꯄꯤꯀꯞ
ꯉꯁꯥꯏ ꯂꯥꯏꯕ꯭ꯔꯦꯔꯤꯗꯒꯤ ꯍꯜꯂꯛꯄꯅꯦꯕꯀꯣ ꯑꯩ ꯁꯨ ꯈꯔ ꯄꯥꯎꯋꯥ ꯂꯥꯏꯕ꯭ꯔꯦꯔꯤꯗ ꯑꯗꯨꯗꯒꯤ ꯂꯥꯏꯕ꯭ꯔꯦꯔꯤꯗꯀꯣ
ꯍꯣꯏ
ꯈꯔ ꯂꯥꯏꯔꯤ ꯌꯦꯡꯕ ꯑꯗꯨꯗꯒꯤ ꯂꯥꯏꯕ꯭ꯔꯦꯔꯤꯗꯒꯤ ꯋꯥꯛꯀꯤꯡ ꯂꯥꯛꯄꯅꯦꯕ ꯌꯨꯝ ꯑꯗꯨꯗꯁꯨ ꯑꯗꯨ ꯂꯝꯕꯤꯗꯁꯨ ꯃꯤꯕꯨ ꯈꯔ ꯋꯥꯔꯤ ꯁꯥꯥꯏꯕꯨ ꯈꯔ ꯈꯔ ꯋꯥꯀꯤꯡ ꯆꯂꯒ ꯈꯔ ꯔꯦꯁ ꯇꯧꯕ
ꯎꯝ
ꯑꯗꯨꯗ ꯋꯥꯔꯤ ꯁꯥꯕ ꯑꯗꯨꯒ ꯍꯦꯛ ꯌꯨꯝ ꯌꯧꯔꯒ ꯅꯪꯕꯨ ꯋꯥꯔꯤ ꯁꯥꯕ ꯊꯕꯗꯤ ꯕ꯭ꯌꯨꯖꯤꯗꯤ ꯑꯣꯏꯕꯗꯤ ꯑꯣꯏꯕꯖꯥꯠꯅꯤꯅꯦ
ꯑꯗꯨ ꯑꯣꯏꯔꯁꯨ ꯎꯄꯥꯏ ꯂꯩꯇꯦ
ꯎꯄꯥꯏ ꯂꯩꯇꯦꯕ
ꯎꯝ
ꯍꯝ
ꯅꯨꯡꯆꯤꯅꯥ ꯀꯌꯥꯅꯣ
ꯑꯩꯈꯣꯏꯒꯤꯗꯤ ꯌꯥꯝꯃꯦ
ꯇꯌꯥ
ꯑꯃ ꯑꯅꯤ ꯑꯍꯨꯝ ꯑꯍꯨꯝ
ꯑꯍꯨꯝ ꯅꯨꯄꯥ ꯑꯅꯤ ꯅꯨꯄꯤ ꯑꯃ
ꯆꯨꯝꯃ
ꯍꯩꯕꯅꯦ
ꯑ
ꯀꯩ ꯌꯦꯟꯖꯥꯡ ꯊꯣꯡꯗꯣꯏꯅꯣ ꯉꯁꯤꯒꯤꯗꯤ
ꯑꯩꯁ ꯈꯪꯗꯦꯗ ꯑꯩꯅꯗꯤ ꯊꯣꯡꯗꯦꯗ ꯍꯣꯔꯦꯟ ꯆꯥꯛꯕꯂ ꯍꯣꯔꯦꯟ ꯍꯣꯔꯦꯟ ꯈꯪꯒꯅꯤ ꯍꯧꯖꯤꯛꯇꯤ ꯈꯪꯗꯦꯕꯀꯣ
ꯍꯣꯏ ꯀꯅꯥꯅ ꯊꯣꯡꯕꯅꯣ
ꯑꯣ ꯑꯩꯒꯤ ꯃꯣꯝꯗ ꯊ ꯑꯩꯒꯤ ꯑꯩꯒꯤ ꯏꯃꯥꯒ ꯑꯩꯒꯤ ꯁꯤꯁꯇꯔꯅ ꯊꯝ ꯍ ꯇꯧ ꯃꯗ
ꯔꯦꯟꯗ ꯂꯩꯕ꯭ꯔꯥ ꯅꯠꯇ꯭ꯔꯒ ꯐꯦꯂꯤ ꯂꯩꯕ꯭ꯔꯣ
ꯐꯦꯃꯤꯂꯤ ꯑꯣꯏꯅ ꯂꯩꯌꯦ ꯌꯨꯝꯗ
ꯆ ꯐꯩ ꯐꯩꯌꯦ ꯐꯩ
ꯐꯨꯠꯕꯣꯜ ꯁꯥꯟꯅꯕ ꯌꯦꯡꯕ꯭ꯔꯣꯅ
ꯐꯨꯠꯕꯣꯜ ꯑꯣꯏꯔ ꯏ ꯑꯠꯇꯥ
ꯑꯗꯨ ꯍꯧꯖꯤꯛꯗꯣ ꯑꯗꯨ ꯑꯗꯨꯒꯤ ꯁꯤꯖꯟꯅꯤꯅꯦ
ꯏ ꯄꯨꯋꯥ ꯌꯦꯗꯦ ꯀꯅꯥꯅ ꯌꯦꯡꯗꯣꯏꯅꯣ ꯌꯥꯝ ꯊꯦꯡꯂꯤꯉꯩꯗ
ꯌꯥꯝ ꯌꯦꯡꯕ ꯅꯨꯡꯉꯥꯏꯕꯅꯦ ꯑꯩꯈꯣꯏꯗꯤ ꯑꯗꯨ ꯑꯗꯨ ꯐꯨꯠꯕꯣꯜ ꯁꯥ ꯍꯦꯛ ꯁꯥꯕꯗꯒꯤ ꯇꯨꯝꯕ ꯐꯪꯗꯦꯅꯦ
ꯇꯨꯝꯕ ꯐꯪꯒꯦ ꯀꯩꯅꯣꯁꯨ ꯔꯦꯟꯗ ꯂꯩꯕꯒꯤ ꯁꯣꯔꯁꯨ ꯂꯩꯇꯦ ꯍꯥꯏꯗꯤ ꯇꯤꯚꯤ ꯀꯩꯀꯥꯁꯨ ꯂꯩꯇꯦ ꯎꯄꯥ ꯂꯩꯇ ꯌꯦ ꯅꯤꯡꯁꯨ
ꯐꯣꯟꯣꯟꯗꯒꯤ ꯌꯦꯃꯤ ꯌꯥꯗ꯭ꯔꯣ
ꯅꯦꯠ ꯅꯨꯡꯉꯥꯏꯇꯕ
ꯅꯦꯠ ꯌꯥꯝ ꯅꯨꯡꯉꯥꯏꯔ ꯁꯤꯗꯤ ꯅꯪꯒꯤ
ꯅꯨꯡꯉꯥꯏꯇꯦ
ꯁꯤꯗꯤ ꯅꯪꯒꯤ ꯅꯦꯠꯗꯤ ꯐꯥꯏꯚ ꯖꯤꯒꯨꯝꯕ ꯂꯩꯔꯃ ꯂꯩ ꯌꯥꯝ ꯌꯥꯝ ꯅꯨꯡꯉꯥꯏꯅꯪꯉꯦ ꯃꯈꯣꯏꯁꯨ ꯌꯥꯝ ꯌꯥꯝ ꯁꯤꯡꯉꯦꯕ
ꯅꯪ ꯉꯁꯥꯏꯗꯨꯗꯤ ꯐꯖꯅ ꯇꯥꯗꯦ ꯍꯥꯏꯕ ꯅꯠꯇ꯭ꯔꯣ
ꯑꯥ ꯍꯧꯖꯤꯛꯁꯨ ꯅꯪꯒꯤ ꯅꯪꯒꯤ ꯃꯈꯣꯟꯗꯣ ꯌꯥꯝ ꯂꯣ ꯑꯣꯏꯕꯗꯤ ꯑꯣꯏꯌꯦ ꯑꯩ ꯏꯁ ꯋꯥꯔꯤ ꯁꯥꯕꯗꯤ ꯈꯔ ꯂꯨꯕꯗꯤ ꯋꯥꯔꯤ ꯁꯥꯕꯗꯤ ꯈꯔ ꯂꯨꯕꯗꯤ ꯂꯨꯕꯖꯥꯠꯅꯤꯅꯦꯍꯦ
ꯑ
ꯁꯨꯃꯥꯏꯅ ꯈꯔ ꯃꯤ ꯍꯥ
ꯄꯨꯡ ꯀꯌꯥꯗ ꯇꯨꯝꯕꯅꯣ
ꯄꯨꯡ ꯉꯁꯤ ꯉꯁꯤ ꯍꯥꯏꯕ ꯇꯥꯔꯦ ꯑꯩꯈꯣꯏ ꯉꯁꯤꯗꯤ ꯄꯨꯡ ꯑꯅꯤ ꯑꯗꯨ ꯁꯋ꯭ꯥꯏꯗ ꯇꯨꯝꯃꯦ
ꯔꯤꯠꯂꯣ ꯅꯠꯇ꯭ꯔꯒ ꯕꯔꯀꯥ ꯐꯦꯟꯂꯣ
ꯀꯔꯤ ꯍꯥꯢꯕ
ꯕꯣꯜꯗꯣ ꯃꯦꯁꯤ ꯄꯥꯝꯕ꯭ꯔꯥ ꯄꯣꯔꯇꯨꯒꯣꯜ ꯅꯠꯇꯦ ꯔꯣꯅꯥꯜꯗꯣ ꯄꯥꯝꯕ꯭ꯔꯥ ꯍꯥꯏꯕ
ꯃꯦꯛꯁꯤꯁꯨ ꯄꯥꯝꯗꯦ ꯔꯣꯅꯦꯗꯣꯁꯨ ꯄꯥꯝꯗꯦ ꯑꯩꯗꯤ
ꯀꯅꯥ ꯑꯗꯨꯗꯤ
ꯃꯣꯏ ꯃꯣꯏ ꯑꯅꯤ ꯈꯛꯇ ꯂꯩꯕ꯭ꯔꯣꯅꯦ ꯀꯔꯤꯅꯣꯅꯦ ꯃꯣꯏ ꯑ
ꯍꯥꯏ ꯈꯪ ꯈꯪꯗꯕꯒꯤ ꯀꯅꯥꯅꯣ ꯍꯪ ꯍꯪꯕꯅꯦ ꯀꯅꯥ ꯑꯩꯅ ꯈꯪꯕꯗꯤ ꯃꯔꯤ ꯃꯉꯥ ꯂꯩꯌꯦ
ꯕꯥꯄꯦ ꯈꯪꯕ꯭ꯔꯣ
ꯕꯥꯄꯦ ꯌꯥꯝꯜ ꯗꯤ ꯕꯂꯥ ꯍꯥꯏꯔ ꯗꯥꯏꯕꯂꯥ ꯍꯥꯏꯔꯣ